ꯎ
ꯀꯗꯧꯔꯝꯃꯤꯅꯣ
ꯆꯥꯛ ꯇꯣꯛꯇ ꯉꯥꯏꯔꯤꯅꯦ ꯄꯥꯝꯃꯝꯃꯤꯅꯦ ꯍꯦꯛ ꯆꯥꯔꯕꯥꯎ
ꯀꯩ ꯖꯥꯟ ꯆꯥꯔꯕ
ꯑꯁ ꯑꯩꯗꯤ ꯀꯩꯅꯣ ꯇꯧꯗꯅ ꯃꯄꯥꯟ ꯊꯣꯛꯑꯒ ꯈꯦꯆ꯭ꯔꯤ ꯃꯆꯥ ꯃꯆꯥ ꯂꯥꯛꯑꯦ ꯊꯣꯡ ꯃꯇꯝꯗ ꯌꯥꯎꯍꯧ ꯊꯦꯡꯉꯕ ꯉꯁꯤꯗꯣ ꯄꯣꯊꯥꯒꯦ ꯇꯧꯕꯅꯤꯅꯦ ꯑꯩꯗꯣ ꯑꯗꯨꯏꯅꯦ
ꯑꯣ ꯀꯩꯅꯣ ꯑꯩꯅꯦ ꯀꯩꯅꯣ ꯑꯁ ꯑꯩꯈꯣꯏꯗꯤ ꯆꯥꯗ꯭ꯔꯤꯌꯦ
ꯅꯣꯏ ꯊꯦꯡꯉꯤꯅ ꯀꯩꯅꯣ ꯀꯩꯗꯧꯔꯤꯕ
ꯎꯝ ꯑ ꯑꯩꯗꯣ ꯉꯁꯤꯗꯣ ꯈꯔ ꯊꯦꯡꯅ ꯍꯧꯒꯠꯂꯦ ꯉꯔꯥꯡꯗꯣ ꯑꯍꯤꯡꯗ ꯑꯍꯤꯡꯗꯨꯒ ꯊꯦꯡ ꯇꯨꯝꯃꯦ ꯄꯨꯡ ꯑꯍꯨꯝ ꯃꯈꯥꯏꯃꯨꯛ ꯇꯥꯔꯦ ꯊꯕꯛ ꯊꯕꯛ ꯑꯃ ꯇꯧꯔꯝꯕꯅꯦ ꯑꯗꯨꯒ ꯑꯗꯨ ꯂꯣꯏꯔꯛꯄꯗ ꯄꯨꯡ ꯑꯃ ꯇꯥꯔꯦ ꯑꯗꯩꯗꯤ ꯐꯣꯟ ꯅꯝꯕꯅꯦ ꯈꯣꯠꯄꯅꯦ ꯇꯧꯕꯗ ꯑꯗꯨꯝ ꯑꯍꯨꯝ ꯃꯈꯥꯏꯃꯨꯛ ꯇꯥꯊꯣꯛꯈ꯭ꯔꯦ ꯑ ꯇꯨꯝꯊꯅꯕ ꯇꯧꯕꯗ ꯑꯗꯨꯑꯣꯏꯗꯤ ꯇꯨꯝꯃꯦ ꯑꯗꯨ ꯍꯧꯒꯠꯂꯛꯄꯗꯩꯗꯤ ꯄꯨꯡ ꯃꯄ ꯃꯄꯟ ꯃꯈꯥꯏ ꯇꯔꯥ ꯇ ꯂꯩꯔꯝ ꯃꯦ ꯑꯗꯩ ꯀꯩꯅꯣꯗꯣ ꯍꯥꯏꯗꯤ ꯍꯧꯒꯠꯂꯛꯄꯒ ꯆꯥꯔꯛꯄ ꯆ ꯆꯥꯅꯤꯡꯗꯕ ꯑꯗꯨ ꯉꯥꯛꯇꯪꯅꯦ ꯆꯥꯒꯦꯅ ꯂꯩꯔꯝꯕꯅꯤ ꯇꯨꯝꯁꯤꯠ ꯐꯥꯗꯕꯩ ꯀꯣꯛ ꯆꯤꯄꯨꯗ ꯌꯥꯗ꯭ꯔꯦ
ꯌꯥꯔꯣꯏꯅꯦ ꯑꯗꯨꯃꯥꯏꯅ ꯇꯧ ꯂꯩꯔꯗꯤ ꯑꯩꯁꯨ ꯉꯔꯥꯡ ꯅꯍꯥꯟ ꯀꯩꯅꯣ ꯇꯧꯗꯕ ꯉꯁꯤꯁꯨ ꯈꯔ ꯄꯦꯟꯟ ꯇꯨꯝꯊꯣꯛꯑꯦ ꯋꯥꯋꯥꯛꯀꯤꯡ ꯆꯠꯒꯦ ꯈꯜꯂꯝꯕꯅꯤ ꯆꯠꯇ꯭ꯔꯦ ꯑꯗꯒꯤ ꯑꯁ ꯆꯥꯛꯇꯨꯁꯨ ꯊꯣꯡꯂꯦꯗ ꯊꯦꯡꯉꯦꯅ ꯑꯩꯅ ꯃꯄꯥꯟ ꯊꯣꯛꯑ ꯆꯥꯔꯨꯕꯅꯤꯗ ꯈꯔ ꯄꯣꯊꯥꯔꯒ ꯍꯌꯦꯡꯗꯗꯤ ꯐꯖꯅ ꯔꯤꯁꯦꯠ ꯇꯧꯗ ꯌꯥꯔꯔꯣꯏꯅꯦ
ꯎ ꯇꯁꯂꯣ ꯇꯁꯜ
ꯅꯣꯏꯈꯠꯂꯛꯑꯦꯕ ꯑꯗꯒꯤ ꯋꯥꯈꯜꯁꯨ ꯁꯨꯝ ꯀꯩꯅꯣ ꯇꯧꯁꯜꯂꯛꯑꯗꯤ ꯌꯥꯎꯧ ꯊꯦꯡꯉꯗꯤ ꯅꯨꯡꯉꯥꯏꯇꯦꯅ
ꯑꯥ ꯅꯣꯏꯈꯠꯄꯁꯦ ꯅꯣꯏꯈꯠꯄꯁꯦ ꯐꯔ ꯌꯥꯝ ꯇꯥꯏ ꯑꯩꯁꯨ
ꯑ
ꯑꯩꯁꯨ ꯍꯧꯖꯤꯛꯁꯦ ꯍꯧꯖꯤꯛꯄꯨꯗꯤ ꯈꯤꯇꯪꯕꯨꯗꯤ ꯐꯔꯦ ꯎꯝ ꯍꯧꯖꯤꯛꯁꯦ ꯑꯩꯁꯦ ꯋꯥꯋꯥꯛꯀꯤꯡ ꯀꯩꯀꯥ ꯆꯦꯟꯗꯅ ꯈꯣꯠꯇꯅ ꯈꯔ ꯇꯧꯕꯈꯩꯀꯣ ꯍꯅ ꯋꯥ ꯆꯦꯟꯗ꯭ꯔꯤꯀꯥꯟꯁꯤꯗ ꯈ꯭ꯋꯥꯡꯁꯦ ꯑꯩꯈꯣꯏꯒꯤ ꯂꯦꯡꯕ ꯌꯥꯔꯝꯗ ꯕ ꯅꯥꯕꯒꯤ ꯍꯥꯏꯇꯥꯔꯦ ꯇꯨꯝꯕ ꯍꯤꯞꯄꯁꯤꯐꯥꯎꯇ ꯈ꯭ꯋꯥꯡꯁꯟ ꯅꯥꯃꯟꯗꯅ ꯑꯩꯁꯦ ꯇꯨꯝꯐꯝꯐꯝ ꯆꯥꯎꯥꯐꯝ ꯈꯪꯉꯝꯗ꯭ꯔꯕꯅꯦꯕ ꯑꯗꯣ ꯍꯧꯖꯤꯛ ꯍꯧꯖꯤꯛꯁꯦ ꯑꯃꯨꯛ ꯏꯁꯥꯥꯁꯦ ꯈꯤꯇꯪ ꯌꯥꯡꯍꯟꯕꯩꯅꯤ ꯈꯪꯗꯦ ꯑꯗꯒꯤ ꯈꯤꯇꯪ ꯄꯨꯛꯈꯥꯁꯦ ꯀꯥꯡꯪꯊꯣꯛꯑꯝꯕꯗꯣ ꯈꯤꯇꯪꯗꯤ ꯐꯔꯛꯄꯒꯤ ꯇꯥꯏꯞꯇ ꯇꯧꯋꯦꯕꯀꯣ ꯑꯗꯨꯗꯨꯅ ꯑꯗꯨꯗꯨ ꯑꯗꯨꯗꯨꯒꯤ ꯈꯤꯇ ꯈꯤꯇꯪ ꯅꯥꯕꯗꯤ ꯈꯤꯇꯪꯗꯤ ꯐꯩ ꯍꯟꯊꯩ ꯅꯣꯏꯕꯁꯦ ꯑꯩꯈꯣꯏꯒꯤ ꯋꯥꯋꯥꯛꯀꯤꯡꯒꯤ ꯀꯥ ꯆꯦꯟꯕ ꯈꯣꯠꯄꯗꯁꯨ ꯍꯦꯛꯇ ꯄꯪꯁꯤꯟ ꯆꯦꯟꯁꯤꯟꯒꯅꯨ ꯍꯥꯏꯕ
ꯍꯣꯏ ꯍꯥꯏꯌꯨꯅꯦ
ꯅꯣꯏꯔꯗꯤ ꯑꯩꯈꯣꯏꯒꯤ ꯏꯁꯥꯒꯤ ꯋꯦꯠꯇꯨꯒ ꯈꯣꯡꯅ ꯄꯨꯒꯗꯕ ꯕꯦꯂꯦꯟꯁꯇꯣ ꯃꯥꯟꯅꯗ꯭ꯔꯒꯗꯤ ꯈꯣꯡ ꯈꯨꯔꯨ ꯆꯤꯛꯄ ꯈꯣꯠꯄ ꯌꯥꯝ ꯇꯧꯋꯦ ꯍꯥꯏꯕ ꯑꯗꯨꯗꯨꯅ ꯑꯗꯨꯗꯨꯅ ꯁꯥꯡ ꯁꯥꯡꯅ ꯆꯠꯂꯣ ꯍꯥꯏꯔꯤ ꯁꯤꯒꯤꯁꯦꯠ ꯆꯠꯄꯅ ꯐꯩ ꯍꯥꯏꯌꯦꯕ ꯁꯤꯁꯦ ꯆꯦꯟꯕꯕꯨꯗꯤ ꯆꯦꯟꯕꯁꯦ ꯍꯨꯃꯥꯡ ꯀꯩꯀꯥ ꯇꯥꯖ ꯇꯥꯔꯒꯁꯨ ꯑꯩꯈꯣꯏꯒꯤ ꯁꯥꯡ ꯁꯥꯡꯅ ꯆꯠꯄꯁꯤꯅ ꯀꯦꯂꯣꯔꯤꯁ ꯕꯔꯟ ꯇꯧꯕꯁꯦ ꯁꯤꯅ ꯍꯦꯜꯂꯦ ꯍꯥꯏꯕ
ꯍꯣꯏ ꯍꯣꯏ
ꯑ ꯆꯠꯁꯤꯔꯅ ꯑꯩꯁꯦ ꯑꯃꯨꯛꯁꯨ ꯈꯜꯂꯤꯕ ꯁꯥꯡ ꯁꯥꯡ ꯆꯠꯁꯤꯔꯅ ꯑꯗꯩ ꯑꯃꯨꯛꯁꯨ ꯍꯦꯛꯇ ꯆꯦꯟꯅꯤꯡꯉꯛꯄ
ꯑꯗꯨ ꯅꯣꯡ ꯐꯥꯗꯣꯛ ꯆꯦꯟꯕꯗꯤ ꯀꯩꯁꯨ ꯀꯥꯏꯗꯦꯗ ꯍꯥꯏꯗꯤ ꯅꯨꯡꯇꯤꯒꯤ ꯆꯦꯟꯁꯤꯜꯂꯛꯄꯁꯤꯅꯦꯕ ꯐꯔꯛ ꯇꯥꯏꯁꯦ ꯍꯥꯏꯗꯤ ꯑꯗꯨꯝ ꯉꯁꯤ ꯉꯥꯏꯍꯥꯛ ꯆꯦꯜꯂꯨꯔꯒ ꯍꯌꯦꯡ ꯆꯠꯄ ꯀꯩꯁꯨ ꯀꯥꯏꯗꯦꯕ ꯊꯥꯏꯅ ꯑꯩꯈꯣꯏꯅ ꯍꯣꯁꯇꯦꯜꯗ ꯂꯩꯔꯛꯄꯗ ꯇꯧꯔꯝꯃꯤꯁꯦ ꯑꯩꯈꯣꯏꯒꯤ ꯇꯤ ꯇꯤꯒꯤ ꯑꯣꯖꯥꯗꯣ
ꯑꯥ
ꯐꯤꯖꯤꯀꯦꯜ ꯏꯗꯨꯀꯦꯁꯟꯒꯤ ꯑꯣꯖꯥꯗꯨꯅ ꯇꯧꯔꯤꯁꯦ ꯅꯣꯡꯃ ꯑꯃꯅ ꯆꯦꯜꯂꯅꯤ ꯅꯣꯡꯃ ꯑꯃꯗ ꯆꯠꯍꯜꯂꯅꯤ ꯑꯗꯨꯃꯥꯏꯅ ꯇꯧꯔꯒ ꯍꯥꯏꯗꯤ ꯔꯦꯁꯇꯣ ꯈꯔ ꯇꯧꯍꯜꯂꯦꯕ ꯍꯥꯏꯗꯤ ꯃꯤꯁꯨ ꯌꯥꯝꯕꯅꯤꯅꯀꯣ ꯍꯥꯏꯗꯤ ꯃꯁꯥ ꯐꯕ ꯉꯥꯛ ꯑꯣꯏꯔꯕꯗꯤ ꯑꯗꯨꯝ ꯅꯨꯡꯇꯤꯒꯤ ꯆꯦꯟꯕ ꯀꯥꯏꯗꯕ
ꯑꯣ
ꯑꯗꯨ ꯅꯠꯇꯕꯅꯤꯅ ꯍꯥꯏꯗꯤ ꯍꯛꯆꯥꯡꯒꯤꯁꯨ ꯌꯦꯡꯗ ꯌꯥꯗꯕ ꯑꯩꯈꯣꯏꯒꯤ ꯑꯣꯏꯅꯗꯤ ꯍꯛꯆꯥꯡ ꯆꯥꯎꯕ ꯑꯩꯈꯣꯏꯒꯤꯗꯤ ꯆꯠꯂꯤꯈꯩ ꯐꯩꯅꯦ ꯍꯥꯏꯅꯤ ꯍꯥꯏꯗꯤ ꯃꯇꯝ ꯈꯔꯗꯤ ꯆꯪꯖ ꯇꯥꯔꯦꯅ ꯑꯗꯣ ꯍꯥꯏꯗꯤ ꯋꯦꯠꯇꯨ ꯍꯥꯟꯅ ꯍꯟꯊꯍꯟꯈꯤꯕꯅ ꯐꯩꯌꯦꯕ ꯑꯗꯨꯀꯥꯟꯗ ꯋꯦꯠ ꯇꯥꯔꯛꯑꯀꯥꯟꯗ ꯆꯦꯟꯕꯅ ꯐꯩ ꯈꯜꯂꯗꯤ ꯑꯗꯨꯅꯦ ꯃꯇꯝ ꯈꯔꯗꯤ ꯍꯥꯏꯗꯤ ꯆꯠꯄ ꯍꯥꯏꯁꯤꯗꯤ ꯃꯇꯝ ꯈꯔꯗꯤ ꯑꯗꯨꯝ ꯑꯦꯛꯁꯇ꯭ꯔꯥ ꯇꯪꯈꯥꯏ ꯍꯦꯟꯅꯗꯤ ꯑꯗꯨꯝ ꯄꯨꯡꯗꯣ ꯍꯥꯏꯔꯣꯅꯦ ꯋꯥꯋꯥꯛꯀꯤꯡ ꯆꯦꯟꯕꯗꯤ ꯅꯪ ꯄꯨꯡꯈꯥꯏꯗ ꯂꯣꯏꯈꯤꯕ ꯌꯥꯏ ꯋꯥꯅ ꯍꯨꯃꯥꯡ ꯊꯥꯔꯒ ꯑꯗꯨꯕꯨ ꯋꯥꯛꯀꯤꯡ ꯆꯠꯄꯗꯗꯤ ꯍꯥꯏꯗꯤ ꯃꯇꯝꯗꯨ ꯈꯔ ꯍꯦꯟꯅ ꯊꯥꯗ ꯇꯥꯔꯦꯅ ꯍꯛꯆꯥꯡ ꯁꯣꯛꯇꯅꯕ ꯑꯗꯨꯅꯤ ꯇꯧꯅꯤꯡꯉꯦꯅ ꯍꯦꯛꯇ ꯇꯧꯁꯜꯂꯨꯕꯁꯤꯦ ꯀꯣꯟꯅ ꯂꯥꯁꯇꯤꯡ ꯑꯣꯏꯗꯦꯕ
ꯑ
ꯏꯁꯥ ꯁꯣꯛꯂꯛꯄꯅ ꯍꯦꯜꯂꯦ ꯃꯥꯡꯖꯅꯤꯕ ꯑꯗꯨꯅ ꯇꯨꯡꯒꯤꯁꯨ ꯈꯟꯗ ꯌꯥꯗꯕ
ꯑꯥ ꯍꯥꯏꯗꯤ ꯑꯦꯛꯁꯔꯁꯥꯏꯁ ꯇꯧꯕꯁꯦ ꯑꯩꯈꯣꯏꯖꯦ ꯃꯤꯅ ꯇꯧꯅꯩꯅ ꯍꯦꯛꯇ ꯄꯪꯇꯧ ꯄꯪꯇꯧ ꯇꯧꯁꯟꯗꯕ ꯈꯪꯉꯒ ꯃꯔꯝ ꯆꯥꯅ ꯇꯧꯒꯗꯕꯅꯦ ꯑꯦꯛꯁꯔꯁꯥꯏꯁ ꯇꯧꯕ ꯍꯥꯏꯁꯦ ꯑꯗꯒꯤ ꯍꯥꯏꯗꯤ ꯑꯩꯈꯣꯏꯅ ꯍꯦꯛꯇ ꯑꯦꯛꯁꯔꯁꯥꯏꯁ ꯇꯧꯔꯦꯅ ꯍꯦꯛꯇ ꯅꯣꯏꯕ ꯍꯟꯊꯒꯗꯕꯁꯨ ꯅꯠꯇꯦꯕ ꯑꯩꯈꯣꯏ ꯆꯥꯕ ꯊꯛꯄꯗꯁꯨ ꯌꯥꯝ ꯃꯔꯨ ꯑꯣꯏꯌꯦꯕ ꯍꯥꯏꯗꯤ ꯑꯩꯅꯁꯨ ꯁꯣꯝ ꯅꯥꯀꯟꯗ ꯀꯦꯂꯣꯔꯤꯁꯇꯣ ꯁꯨꯝ ꯋꯥꯔꯤꯅꯤꯀꯣ ꯋꯥꯟ ꯑ ꯋꯥꯟ ꯍꯟꯗ꯭ꯔꯦꯠ ꯇ꯭ꯋꯦꯟꯇꯤ ꯊꯥꯔꯇꯤ ꯁꯨꯃꯥꯏꯅ ꯂꯧꯊꯣꯛꯑꯦ ꯈꯜꯂꯁꯦ ꯁꯣꯝ ꯅꯥꯀꯟꯗ ꯑꯩꯅ ꯆꯥꯥꯁꯜꯂꯤꯕꯗꯨꯅ ꯍꯦꯟꯅ ꯆꯥꯁꯟ ꯇꯥꯔꯒꯗꯤ ꯑꯗꯨ ꯀꯩꯝ ꯀꯥꯟꯅꯗꯧ ꯅꯠꯇꯦꯕ ꯑꯩꯉꯣꯟꯗ ꯑꯗꯨ ꯑꯗꯨꯝ ꯅꯣꯏꯈꯠꯂꯛꯄꯅ ꯑꯗꯨꯝ ꯅꯣꯏꯈꯠꯂꯛꯀꯅꯦꯕ ꯍꯣꯏ ꯁꯥꯟꯅꯕꯕꯨꯗꯤ ꯁꯥꯟꯅꯈꯤꯅꯤ ꯍꯛꯆꯥꯡꯕꯨꯗꯤ ꯀꯟꯈꯤꯅꯤ ꯑꯗꯨ ꯃꯌꯦꯡꯗꯤ ꯇꯥꯔꯛꯄ ꯉꯝꯃꯣꯏꯕ
ꯇꯥꯔꯣꯏ ꯇꯥꯔꯣꯏ ꯑꯗꯨꯅꯦ ꯗꯦꯐꯤꯁꯤꯠꯇꯨ ꯂꯩꯍꯜꯂꯣ ꯍꯥꯏꯕꯅꯦ ꯃꯣꯏꯅ ꯍꯥꯢꯖꯦ
ꯑ
ꯆꯥꯕꯗ ꯌꯥꯝ ꯃꯦꯟ ꯑꯣꯏꯅꯗꯤ ꯆꯥꯕꯁꯨ ꯌꯥꯝ ꯃꯈꯥ ꯄꯣꯜꯂꯦꯗ ꯍꯥꯏꯗꯤ ꯆꯥꯕ ꯇꯨꯝꯕ ꯆꯥꯕꯁꯦ ꯁꯤ ꯐꯖꯅ ꯀꯩꯅꯣ ꯇꯧꯕꯤꯌꯣ ꯍꯥꯏꯕꯤꯕꯅꯦꯕ ꯃꯣꯏꯅ ꯍꯥꯏꯔꯤꯁꯦ
ꯎꯝ
ꯇꯨꯃꯤꯟꯅ ꯇꯧꯕ
ꯃꯥꯅꯦ ꯃꯥ
ꯑꯗꯒꯤ
ꯔꯦꯁ ꯇꯧꯗꯕꯁꯨ ꯁꯨꯡꯌꯥ ꯌꯥꯗꯦ ꯁꯥꯟꯅꯔ ꯁꯥꯟꯅ ꯇꯥꯔꯒꯗꯤ ꯍꯛꯆꯥꯡꯁꯤ ꯐꯖꯅ ꯄꯣꯊꯥꯗ꯭ꯔꯒꯗꯤ ꯀꯟꯈꯠꯄꯒꯤ ꯆꯥꯡꯁꯦ ꯌꯥꯝ ꯋꯥꯠꯂꯦꯕ
ꯃꯥꯅꯦ
ꯑꯩꯈꯣꯏꯅ ꯊꯥꯏꯅ ꯖꯤꯝ ꯁꯥꯟꯅ ꯆꯠꯂꯤꯀꯥꯟꯁꯤꯗ ꯇ꯭ꯔꯦꯅꯔꯖꯤꯡꯖꯤꯅ ꯑꯍꯤꯡ ꯇꯨꯝꯃꯨꯀꯣ ꯑꯍꯤꯡ ꯇꯨꯝꯃꯨꯀꯣ ꯅꯣꯏ ꯇꯨꯝꯁꯤꯠ ꯐꯥꯍꯜꯂꯨꯀꯣꯅꯦ ꯍꯦꯛ ꯍꯦꯛ ꯉꯥꯡꯉꯤ
ꯎꯝ
ꯑꯩꯈꯣꯏꯅ ꯎꯝ ꯁꯨꯛ ꯇꯨꯝ ꯇꯨꯝꯗ꯭ꯔꯦꯕ ꯀꯔꯥꯏꯗꯒꯤ ꯐꯣꯟ ꯋꯥꯔꯤ ꯈꯔ ꯁꯥꯟꯅ ꯑꯗꯒꯤ ꯒꯦꯝ ꯈꯔ ꯁꯥꯟꯅ ꯇꯧꯕꯗ ꯃꯇꯝꯗꯣ ꯍꯦꯛꯇ ꯈꯪꯍꯧꯗꯕ ꯍꯥꯏꯇꯥꯔꯦꯅꯦ ꯑꯍꯤꯡꯗꯣ ꯑꯗꯨꯗꯨꯅ ꯑꯗꯨꯗꯤ ꯍꯛꯆꯥꯡꯗꯣ ꯐꯖꯔꯦ ꯌꯣꯠ ꯐꯥꯎ ꯊꯥꯡ ꯀꯠ ꯉꯝꯗ꯭ꯔꯦ ꯑꯗꯩꯗꯤ ꯇ꯭ꯔꯦꯅꯔꯖꯤꯡꯗꯨꯅ ꯉꯥꯡ ꯉꯥꯡꯕꯗ ꯉꯥꯡꯕꯗ
ꯍꯛꯆꯥꯡꯗꯨꯇꯪ ꯅꯠꯇꯦ ꯁꯣꯛꯂꯛꯀꯗꯣꯏꯁꯦ ꯋꯥꯈꯜꯁꯨ ꯁꯣꯛꯂꯛꯀꯗꯣꯏꯅꯤ ꯕ꯭ꯔꯦꯟꯁꯨ ꯍꯥꯏꯗꯤ ꯊꯦꯡ ꯊꯦꯡ ꯇꯨꯝꯕꯁꯦ ꯂꯝꯗꯝꯅꯕꯅꯦꯕ ꯍꯥꯏꯗꯤ ꯑꯃꯨꯛ ꯍꯌꯦꯡ ꯉꯟꯅ ꯇꯨꯝꯒꯦ ꯍꯥꯏꯕꯗ ꯀꯩꯁꯨ ꯌꯥꯗꯕꯅꯦꯕ
ꯎꯝ
ꯑꯗꯨꯅ ꯐꯖꯅ ꯃꯦꯟꯇꯦꯟ ꯇꯧꯅꯕ ꯍꯣꯠꯅꯍꯧꯗ꯭ꯔꯗꯤꯀꯣ ꯍꯧꯖꯤꯛꯇꯤ ꯅꯥꯔꯛ ꯈꯣꯠꯂꯛꯄ ꯍꯥꯏꯁꯦꯉꯣ ꯄꯩꯁꯥ ꯉꯥꯛꯇꯅꯤ ꯗꯥꯏꯕꯦꯇꯤꯁ ꯐꯥꯎꯕ ꯐꯖꯅ ꯅꯥꯟꯅꯔꯝꯕꯅꯦ ꯍꯧꯖꯤꯛꯀꯤ ꯁꯨꯒꯔ ꯋꯥꯡꯗꯕ ꯃꯤꯁꯦ ꯑꯗꯨꯝ ꯂꯩꯁꯜꯂꯛꯇ꯭ꯔꯦ ꯍꯥꯏꯇꯥꯥꯔꯦ ꯑꯌꯥꯝꯕꯅꯗꯤ ꯀꯣꯂꯦꯁꯇ꯭ꯔꯣꯜ ꯋꯥꯡꯕ ꯑꯗꯨꯃꯥꯏꯅ ꯇꯧꯔꯦꯕ ꯑꯗꯨꯅ ꯍꯛꯆꯥꯡꯁꯤꯗꯤ ꯌꯥꯝ ꯃꯔꯨ ꯑꯣꯏꯕꯅꯤꯅ ꯑꯁ ꯅꯣꯏ ꯑꯍꯟꯗꯣ ꯍꯟꯖꯤꯟ ꯍꯟꯖꯤꯟ ꯇꯧꯔꯛ ꯂꯩꯔꯦꯅꯦ ꯑꯩꯉꯣꯟꯗ
ꯑꯁ ꯑꯗ ꯃꯗꯨ ꯉꯥꯎꯔꯕ꯭ꯔꯥ ꯈꯪꯗꯦꯗꯤ ꯑꯝ
ꯑꯗꯨꯅꯦ
ꯅꯉꯣꯟꯗ ꯏꯁꯧ ꯂꯥꯡꯖꯜꯂꯛꯑꯦꯕ
ꯑꯩꯉꯣꯟꯗ ꯁꯣ ꯂꯥꯛꯑꯝꯕꯅꯦ ꯍꯧꯖꯤꯛꯋꯥꯏꯗ
ꯑꯥ
ꯑꯗꯨꯗ ꯈꯪꯗꯦ ꯃꯥꯁ ꯀꯔꯤ ꯍꯥꯏꯅ ꯀꯃꯥꯏꯅ ꯍꯥꯏꯗꯣꯏꯅꯣ ꯈꯪꯗꯦ ꯃꯥꯒꯤ ꯑꯁꯥꯏꯟ ꯁꯁꯥꯏꯟ ꯇꯧꯁꯤꯅ ꯑꯩꯅ ꯑꯃꯨꯛ ꯁꯥꯎꯅꯤꯡꯉꯤꯁꯦ
ꯎꯝ ꯃꯥ ꯃꯥ ꯀꯟꯇ꯭ꯔꯣꯜ ꯇꯧꯕꯤꯅꯕ ꯂꯩꯇ꯭ꯔꯦ ꯁꯤꯗ ꯑꯗꯨꯗꯨꯅꯅꯤ ꯃꯥꯏ ꯃꯅꯤꯡ ꯃꯈꯥ ꯇ ꯑꯃ ꯂꯩꯔꯦ ꯁꯤꯗ ꯑꯗꯨꯗꯨꯅꯅꯤ ꯃꯥꯅ ꯇꯧꯅꯤꯡ ꯇꯧꯅꯤꯡ ꯇꯧꯏꯌꯦ
ꯎꯝ ꯈꯪꯒꯗꯕꯅꯦ ꯍꯥꯏꯕ ꯃꯤꯅꯒ ꯉꯥꯡꯕꯗ ꯅꯨꯡꯉꯥꯏꯅꯤ ꯅꯨꯡꯉꯥꯏꯔꯣꯏꯗ ꯑꯗꯨ ꯈꯤꯇꯪ ꯈꯟꯒꯗꯕꯅꯤ ꯍꯥꯏꯕꯅꯤꯗ
ꯈꯟꯗꯕꯅꯦ ꯑꯗꯨꯝꯕ ꯁꯨꯡ ꯈꯟꯗꯕꯅꯦ ꯑꯃꯨꯛ ꯑꯃꯨꯛ ꯑꯩꯁꯨ ꯇꯦꯟꯁꯤꯟ ꯀꯥꯏꯑꯦꯕꯗ
ꯑꯗꯨꯅꯦ ꯑꯩꯈꯣꯏꯗꯗꯤ ꯍꯥꯏ ꯍꯥꯏꯅ ꯈꯔ ꯐꯔꯦ ꯑꯩꯈꯣꯏꯗꯐꯥꯎ ꯇꯧꯁꯜꯂꯤꯁꯤꯅꯦ ꯌꯦꯡꯉꯣꯟꯗꯅ
ꯎꯝ
ꯑꯗꯨꯅꯤ ꯃꯥ ꯁꯥꯎꯅꯤꯡꯉꯦꯅ ꯄꯨꯔꯥꯎ ꯁꯥꯎꯔꯈ꯭ꯔꯗꯤ ꯃꯥꯒꯤ ꯍꯌꯦꯡꯋꯥꯏ ꯃꯤ ꯂꯩꯔꯣꯏꯕꯅꯤ
ꯑ
ꯀ ꯃꯤꯁꯨ ꯗꯔꯀꯥꯔ ꯂꯩꯇꯦ ꯈꯜꯂꯛꯀꯗꯣꯏꯅꯦ
ꯎꯝ
ꯑꯗꯨꯅꯤ ꯃꯤ ꯂꯣꯏꯅꯕ ꯍꯥꯏꯁꯤꯗꯤ ꯂꯨꯕꯅꯦꯕ ꯍꯥꯏꯗꯤ ꯂꯤꯗꯔ ꯁꯥꯔꯒ ꯍꯦꯛꯇ ꯂꯩ ꯌꯥꯕ ꯅꯠꯇꯦꯕ ꯂꯤꯗꯔ ꯍꯥꯏꯁꯤꯗꯤ ꯍꯣꯏꯅꯦ ꯃꯌꯥꯝꯅ ꯅꯨꯡꯁꯤꯅꯕꯗꯨ ꯇꯧꯔꯀꯥꯟꯗ ꯑꯗꯨꯝ ꯀꯩꯅꯣ ꯇꯧꯕꯤꯒꯗꯕ ꯄꯣꯠꯅꯦꯕ ꯑꯗꯨꯗꯤ ꯅꯠꯇꯦ ꯃꯥꯅ ꯍꯜꯂꯦꯅꯕꯨ ꯍꯦꯛꯇ ꯑꯍꯟ ꯁꯥꯗꯅ ꯂꯤꯗꯔ ꯁꯥ ꯂꯩꯕꯗꯨꯗꯤ ꯌꯥꯔꯣꯏꯕ
ꯎꯝ
ꯑꯗꯨ ꯈꯪꯗꯦꯅꯦ ꯃꯥꯁꯦ ꯑꯃꯨꯛ ꯑꯃꯨꯛꯁꯨ ꯒ꯭ꯌꯥꯟ ꯇꯥꯒꯨꯝ ꯇꯧꯋꯤ ꯑꯃꯨꯛ ꯑꯃꯨꯛꯁꯨ ꯑꯃꯨꯛꯁꯨ ꯀꯩꯅꯣ ꯇꯧꯋꯤ
ꯁ
ꯈꯪꯗꯦꯗ ꯃꯣꯏ ꯋꯥꯔꯤꯁꯦ ꯇꯣꯛꯁꯤꯗ
ꯇꯣꯛꯁꯤ
ꯑꯗꯨꯅꯤ ꯀꯩꯅꯣ ꯅꯪ ꯉꯁꯤꯗꯤ ꯀꯩ ꯏꯟꯁꯥꯡ ꯊꯣꯡꯈ꯭ꯔꯒꯦ
ꯑꯩꯈꯣꯏ ꯉꯁꯤꯗꯣ ꯑꯩ ꯉꯔꯥꯡ ꯔꯖꯃꯥ ꯇꯤꯡꯉꯝꯕꯅꯤ ꯕꯣꯔꯤꯒ ꯇꯧꯔ ꯊꯣꯡꯉꯝꯗꯧ ꯃꯥꯜꯂꯦ ꯑꯩꯗꯤ ꯀꯨꯝꯃꯨꯗ꯭ꯔꯤꯕꯀꯣ ꯑ ꯑꯗꯨꯃꯥꯏꯅ ꯊꯣꯡꯉꯝꯗꯧ ꯃꯥꯜꯂꯦ ꯑꯩꯅ ꯈꯟꯕꯗ ꯑꯩ ꯑꯩꯅ ꯔꯁꯃꯥ ꯇꯤꯡꯉꯝꯕꯅꯤꯅ ꯄ ꯊꯣꯡꯉꯝꯅꯦꯕ
ꯑꯣ
ꯑꯗꯣ ꯑꯩꯈꯣꯏꯁꯦ ꯑꯩꯈꯣꯏꯒꯤ ꯀꯩꯅꯣꯁꯦ ꯀꯩꯁꯨꯝ ꯍꯥꯎꯇꯕꯗꯤ ꯑꯣꯏꯗꯕꯅꯦ ꯏꯟꯖꯥꯡ
ꯑꯣꯏꯗꯦ ꯑꯣꯏꯗꯦ ꯆꯥꯕ ꯌꯥꯏ
ꯑꯇꯩ ꯍꯣꯁꯇꯦꯜꯒꯤꯁꯤꯗꯤ ꯀꯌꯥ ꯆꯥꯕ ꯌꯥꯗꯦ ꯈꯣ ꯆꯦꯅ ꯑꯗꯨꯝ ꯍꯥꯏꯅꯩꯌꯦꯕ ꯃꯌꯥꯝ ꯍꯥꯏꯗꯤ ꯑꯩꯈꯣꯏ ꯑ ꯃꯣꯏꯗ ꯋꯥꯠꯇꯅꯕ ꯃꯄꯣꯠ ꯃꯆꯩꯁꯦ ꯑꯩꯒꯥꯅ ꯄꯤꯌꯨ ꯍꯥꯏ ꯁꯦ ꯄꯤꯁꯜꯂꯤꯁꯦ ꯄꯩꯁ ꯆꯪꯕ ꯆꯪꯗꯕ ꯀꯔꯤꯝꯇ ꯎꯕ ꯅꯠꯇ꯭ꯔꯦ ꯑꯩꯈꯣꯏꯗꯤ ꯇꯧꯔꯤꯁꯦ ꯃꯣꯏ ꯋꯥꯠꯂꯦ ꯍꯥꯏꯔꯤꯈꯩ ꯄꯤꯁꯟꯂ ꯊꯝꯃꯤꯅꯦ ꯇꯧꯔꯤꯁꯦ ꯑꯗꯩ ꯄꯣꯠ ꯁꯤꯅꯅꯦ ꯃꯆꯤꯠ ꯃꯆꯤꯠ ꯃꯆꯤꯠ ꯃꯆꯤꯠ ꯍꯥꯏꯔꯛꯇꯣꯔꯤꯅꯦꯕ ꯉꯁꯥꯏꯁꯨ ꯐꯣꯟ ꯇꯧꯔꯒ ꯉꯔꯥꯡꯗꯁꯨ ꯃꯣꯏ ꯑꯩꯉꯣꯟꯗ ꯐꯣꯟ ꯇꯧꯔꯛꯑꯒ ꯆꯦꯡ ꯋꯥꯠꯂꯦ ꯑꯗꯒꯤ ꯑꯜꯂꯨ ꯋꯥꯠꯂꯦ ꯑꯗꯨ ꯋꯥꯠꯂꯦꯅ ꯍꯥꯏꯔꯝꯃꯕꯅꯦ ꯑꯗꯣ ꯉꯔꯥꯡ ꯂꯣꯏ ꯍꯥꯏꯔꯛꯄ ꯌꯥꯕ ꯄꯣꯠꯁꯦ ꯉꯁꯤ ꯑꯃꯨꯛ ꯅꯣꯡꯉꯥꯜꯂꯒ ꯃꯆꯨ ꯂꯩꯇ꯭ꯔꯦ ꯑꯗꯩ ꯀꯩꯀꯩꯅꯣ ꯂꯩꯇ꯭ꯔꯦ ꯌꯥꯝ ꯍꯥꯏꯔꯛꯈꯤꯕꯅꯦ ꯑꯗꯩ ꯃꯆꯜꯕꯣ ꯀꯔꯤꯕꯣ ꯌꯥꯝ ꯍꯥꯏꯔꯛꯈꯤꯕꯅꯦ ꯑꯗꯣ ꯉꯔꯥꯡ ꯄꯨꯂꯞ ꯇꯧ ꯌꯥꯕ ꯄꯣꯠꯇꯣ ꯃꯣꯏꯅ ꯃꯆꯤꯠ ꯃꯆꯤꯠ ꯃꯆꯤꯠ ꯃꯆꯤꯠꯁꯤ ꯇꯧꯔꯛꯀꯅꯦꯕ ꯑꯃꯨꯛꯃꯨꯛ ꯑꯃꯨꯛꯃꯨꯛ ꯁꯤꯗꯅꯦꯕ ꯇꯦꯟꯁꯟ ꯀꯥꯈꯠꯂꯤꯁꯦ ꯑꯗ ꯑꯩꯅꯁꯨ ꯍꯥꯏꯔꯕꯅꯦꯕ ꯀꯀꯥ ꯀꯩꯅꯣ ꯇꯧꯕꯁꯦ ꯄꯣꯠ ꯆꯩꯩ ꯋꯥꯠꯄꯁꯦ ꯅꯣꯏ ꯂꯣꯏꯔꯝꯗꯥꯏꯗ ꯂꯣꯏꯔꯝꯗꯥꯏꯒꯤꯗꯨꯗ ꯑꯝꯇ ꯐꯖꯅ ꯌꯦꯡꯉ ꯍꯥꯏꯔꯛꯎ ꯈꯣꯠꯂꯣꯑꯣ ꯑꯗꯨ ꯍꯥꯏꯔꯛꯇꯦꯕ ꯁꯨꯍꯥꯏꯔꯛꯇꯦꯕ ꯃꯣꯏ ꯃꯣꯏ ꯄꯣꯠ ꯂꯣꯏꯔꯀꯥꯟꯗ ꯑꯗꯨ ꯂꯩꯔꯝꯗ꯭ꯔꯦ ꯑꯗꯥ ꯂꯩꯔꯝꯗ꯭ꯔꯦ ꯃꯣꯏ ꯀꯃꯥꯏꯅ ꯆꯥꯛ ꯊꯣꯡꯒꯦ ꯈꯪꯗꯦꯕ ꯑꯗꯨ ꯃꯣꯏ ꯃꯥꯡꯖꯧꯅꯅ ꯍꯥꯟꯅ ꯍꯥꯏꯒꯗꯕꯅꯦꯕ ꯍꯦꯛꯇ ꯑꯩꯈꯣꯏꯅ ꯁꯦꯟꯅꯔ ꯍꯥꯏꯔꯦꯅ ꯃꯣꯏ ꯋꯥꯠꯂꯤꯉꯩ ꯄꯤꯒꯗꯅꯦ ꯍꯥꯏꯕꯗꯨꯗꯤ ꯑꯩꯈꯣꯏꯁꯨ ꯊꯕꯛ ꯆꯤꯜꯂꯛꯄ ꯇꯥꯏꯃꯤꯡ ꯂꯥꯛꯑꯦ ꯊꯕꯛ ꯆꯤꯟꯗ꯭ꯔꯒꯕꯨꯗꯤ ꯑꯗꯨꯝ ꯆꯠꯂꯛꯄꯤ ꯑꯗꯣ ꯁꯣꯝ ꯅꯥꯀꯟꯗ ꯑꯩꯈꯣꯏꯗꯁꯨ ꯌꯥꯝ ꯋꯥꯏꯑꯦꯕ ꯑꯗꯨꯒꯤ ꯊꯕꯛꯇꯣ
ꯃꯥꯅꯦ ꯃꯣꯏꯅ ꯆꯦꯛ ꯐꯖꯅ ꯇꯧꯒꯗꯕꯅꯤꯅꯦ ꯍꯥꯏꯗꯤ ꯂꯣꯏꯗꯧꯔꯦ ꯈꯪꯉꯒꯗꯤꯀꯣ ꯃꯥꯡꯖꯧꯅꯅꯕ ꯃꯣꯏ ꯋꯥꯈꯟꯗ ꯑꯗꯨꯝ ꯈꯪꯗꯣꯏꯅꯤꯅꯦ ꯃꯣꯏ ꯁꯤꯖꯤꯟꯅꯕ ꯍꯥꯏꯗꯨꯗꯤ
ꯑꯥ ꯑꯗꯩ ꯍꯣꯏ ꯑꯩꯈꯣꯏꯁꯨ ꯑꯩꯈꯣꯏꯁꯨ ꯇꯁꯦꯡꯅ ꯍꯥꯏꯔꯕꯗ ꯑꯩꯈꯣꯏꯁꯨ ꯌꯦꯡꯒꯗ ꯌꯦꯡꯕꯗꯤ ꯑꯩꯈꯣꯏꯅ ꯁꯦꯟꯅꯕ ꯀꯧꯕꯅꯤꯅ ꯑꯩꯈꯣꯏꯅꯁꯨ ꯆꯦꯛꯇꯣ ꯇꯧꯒꯗꯕꯅꯦ ꯑꯗꯨꯕꯨ ꯃꯣꯏꯗꯤ ꯃꯣꯏꯅꯗꯤ ꯊꯣꯡꯉꯤꯕꯅꯤ ꯑꯩꯈꯣꯏꯅꯗꯤ ꯆꯥꯎꯁꯦꯟꯅꯦꯕ ꯑꯩꯈꯣꯏꯅ ꯁꯦꯟꯅꯁꯤꯗꯤ ꯀꯨꯞꯁꯦꯟ ꯁꯦꯟꯅꯕ ꯌꯥꯕ ꯅꯠꯇꯦ ꯍꯥꯏꯕ ꯑꯩꯈꯣꯏꯅ ꯍꯦꯛ ꯀꯨꯞꯁꯦꯟ ꯁꯦꯟꯅꯍꯧꯔꯨꯀꯥꯟꯗ ꯃꯣꯏ ꯃꯕꯨꯛꯅꯤꯡ ꯅꯥꯗꯣꯏꯅꯦꯕ ꯀꯩꯅꯣꯝ ꯈꯟꯈꯤꯗꯣꯏꯅꯦꯕ ꯑꯗꯨꯗꯨꯅ ꯃꯣꯏꯅ ꯍꯥꯏꯔꯛꯀꯗꯕꯅꯦ ꯍꯥꯏꯃꯤꯗ ꯁꯤ ꯋꯥꯠꯂꯦ ꯁꯤ ꯋꯥꯠꯂꯦ ꯍꯥꯏꯕ ꯄꯣꯠꯇꯨꯗꯤ ꯑꯩꯈꯣꯏꯒꯤꯗꯤ ꯑꯩꯈꯣꯏꯒꯤꯗꯤ ꯑꯩꯈꯣꯏꯅ ꯇꯧꯔꯤꯁꯦ ꯃꯣꯏꯒꯤ ꯄꯣꯠ ꯆꯩꯩ ꯋꯥꯠꯍꯟꯗꯕ ꯄꯣꯠ ꯆꯩꯩ ꯂꯩꯕ ꯑꯗꯩ ꯃꯌꯥꯝꯗꯒꯤ ꯄꯩꯁꯥ ꯈꯣꯝꯀꯠꯂꯒ ꯄꯣꯠ ꯆꯩꯗꯨ ꯃꯣꯏꯒꯤꯗꯃꯛꯇ ꯍꯥꯏꯗꯤ ꯃꯌꯥꯝꯗꯨꯒꯤ ꯊꯣꯡꯕꯤꯅꯕ ꯍꯥꯏꯇꯥꯔꯦꯅꯦꯀꯣ ꯂꯩꯔꯒ ꯃꯣꯏꯗ ꯄꯨꯖꯥꯔꯤꯁꯤꯡꯗꯨ ꯄꯤꯔꯒ ꯊꯣꯡꯍꯟꯕꯅꯦꯕ ꯑꯩꯈꯣꯏꯊꯧ ꯁꯤꯗꯤ ꯑꯗꯣ ꯃꯣꯏꯅ ꯈꯔ ꯈ ꯌꯦꯡ ꯌꯦꯡꯗꯅ ꯍꯥꯏꯕꯤꯔꯛꯑꯗꯤ ꯑꯩꯈꯣꯏꯗꯁꯨ ꯊꯕꯛꯇꯣ ꯑꯅꯤ ꯊꯣꯛꯀꯗꯕꯗꯣ ꯑꯃꯨꯛꯇꯪ ꯊꯣꯛꯑꯦꯗꯅ
ꯃꯥꯅꯦ
ꯑꯗꯣ ꯇꯧꯗꯦꯕ ꯃꯆꯤꯠ ꯃꯆꯤꯠ ꯃꯆꯤꯠ ꯃꯆꯤꯠ
ꯍꯣꯏ
ꯁꯥꯎꯅꯤꯡꯉꯦꯕ ꯑꯃꯨꯛ ꯃꯨꯛ ꯍꯦꯛꯇ
ꯅꯣꯏꯁꯦ ꯑꯥꯏꯒꯌꯥ ꯀꯌꯥꯅ ꯊꯣꯡꯉꯤꯅꯣ
ꯑꯩꯒꯥ ꯑꯅꯤꯅ ꯊꯣꯡꯉꯦ
ꯎꯝ ꯃꯩꯗꯤ ꯊꯣꯡꯉꯝꯃ ꯆꯠꯈꯤꯕꯇꯪ ꯅꯠꯇ꯭ꯔꯣ
ꯃꯣꯏꯗꯤ ꯊꯣꯡ ꯑꯃ ꯆꯠꯈꯤꯕꯗꯨꯇꯪꯅꯦ ꯃꯣꯏ ꯍꯦꯜꯄꯔꯁꯤꯡ ꯂꯩ ꯍꯦꯜꯄꯔ